ꯇꯥꯕ꯭ꯔꯣ ꯑꯣ ꯇꯥꯏꯌꯦ ꯎꯝ
ꯊꯕꯛ ꯍꯜꯂꯛꯈ꯭ꯔꯕꯣ
ꯍꯣꯏ
ꯑ ꯅꯪꯗꯤ ꯌꯨꯝ ꯄꯥꯜꯂꯕꯣ
ꯅꫭꯟꯗꯩ ꯇꯧꯕ꯭ꯔꯣ
ꯇꯨꯝꯂꯒ ꯂꯩꯔꯦꯌꯦ ꯑꯩꯗꯤ
ꯅꯪꯗꯤ ꯀꯔꯤ ꯇꯧꯕ
ꯗꯤ ꯍꯤꯞꯂꯒ ꯂꯩꯌꯦ ꯍꯤꯞꯂꯒ ꯂꯩꯌꯦ
ꯑꯣ ꯑꯣ ꯍꯦꯍꯦ
ꯅꯪꯗꯤ ꯌꯨꯝ ꯄꯥꯜꯂꯕꯣ
ꯍꯥ ꯍꯥ ꯍꯥ ꯍꯨ ꯍꯨ
ꯅꯥꯟꯅꯤ
ꯍꯨ ꯏꯍꯨ ꯍꯨ ꯅꯪ ꯅꯨꯞ ꯅꯪ ꯅꯨꯨꯄꯥ ꯂꯩꯕ꯭ꯔꯣ
ꯑꯦ ꯅꯨꯄꯥ ꯂꯩꯔꯝꯃꯦ ꯍꯧꯖꯤꯛ ꯀꯟꯗꯤ ꯀꯥꯏꯅꯈ꯭ꯔꯦ ꯅꯪ ꯅꯪ ꯂꯩꯌꯦꯁ ꯇꯥꯎꯊꯦꯕꯅ ꯊꯥ ꯐꯗꯔꯤꯌꯦ
ꯎ ꯑꯣ ꯂꯌꯦꯦ
ꯑ ꯅꯆꯥ ꯄꯣꯛꯈ꯭ꯔꯕ꯭ꯔꯣ ꯅ ꯆꯄ꯭ꯔꯝ꯭ꯔꯣ
ꯃꯠꯇꯦꯕ
ꯅꯪꯁꯦ ꯍꯥꯏꯅꯤꯉ ꯏ ꯀꯥꯏ ꯃꯥꯜꯂꯗ
ꯑꯩꯒꯤ ꯔꯤꯂꯦꯁꯟꯗꯣ ꯑꯩꯠ ꯌꯌꯥꯔꯁꯀꯨꯝꯕ
ꯑꯥ
ꯑꯗꯨꯒ ꯅꯦꯛꯁ ꯏꯌꯥꯔ ꯂ ꯂꯨꯍꯣꯡꯒꯦ ꯍꯥꯏꯔꯒ ꯄ꯭ꯂꯥꯟ ꯇꯧꯑꯦ ꯑꯗꯨꯁꯨ ꯐꯖꯅ ꯈꯟꯗꯦ
ꯑ ꯐꯔ ꯀꯔꯦ
ꯎꯝ ꯅꯪꯁꯨ ꯂꯑꯣ ꯀꯣ
ꯍ ꯍꯣꯏ ꯂꯥꯛꯦ ꯂꯒꯦꯅꯦ ꯑꯦ ꯇꯦꯟꯗꯅꯤ ꯂ ꯗ ꯀꯗꯕꯤ ꯍꯜꯂ
ꯅ ꯅꯪꯗꯤ ꯉꯁꯤ ꯃꯣꯔꯅꯤꯡꯗ ꯅꯪꯅ ꯆꯥꯛ ꯊꯣꯡꯕ꯭ꯔꯥ
ꯑꯣ ꯑꯩꯒꯤ ꯏꯅꯥꯅꯨꯄꯤ ꯏꯆꯥꯅꯨꯄꯤꯅꯀꯣ ꯊꯣꯏ ꯊꯨꯡ ꯊꯨꯡꯉ
ꯑ ꯅꯆꯥ ꯅꯨꯨꯄꯤꯅ ꯊꯨꯡꯉ
ꯍꯣꯏ ꯃꯗꯨ ꯌꯥꯝ ꯍꯥꯏꯌꯦꯕ ꯌꯦꯟꯁꯥꯡꯒꯨꯝꯕꯀꯣ ꯑꯗꯨꯒꯤ ꯃꯥꯅ ꯎꯝ ꯑꯦꯚ꯭ꯔꯤꯗꯦ ꯀꯣ ꯑꯦꯕ꯭ꯔꯤꯗꯦꯒꯨꯝꯕ ꯊꯣꯡꯒ ꯊꯣꯡꯕ ꯎꯝ
ꯅꯪꯗꯤ ꯄꯥꯛ ꯍꯩꯇꯕ꯭ꯔꯣ
ꯍꯥꯥ
ꯅꯪꯗꯤ ꯊꯣꯡꯕꯗ ꯄꯥꯛ ꯍꯥꯎꯗꯕ꯭ꯔꯣ ꯍꯥꯏꯕ
ꯑꯣ ꯍ ꯈꯔ ꯈꯔ ꯍ ꯑꯗꯨꯁꯨ ꯍꯥꯎꯇꯦꯕ ꯑꯗꯨꯒꯤ ꯎꯄꯥꯏ ꯂꯦꯇꯦ
ꯑꯗꯨꯏꯗꯤ ꯑꯩꯒ ꯆꯞ ꯃꯥꯟꯅꯔꯦ
ꯂꯏꯁꯨ ꯅꯟꯁꯨ ꯍꯥꯏ ꯍꯦꯕ꯭ꯔꯣ ꯎꯝ
ꯎ ꯍꯌꯦꯌꯦꯦ ꯑꯗꯨ ꯑꯣꯏꯔꯁꯨ ꯌꯥꯝ ꯏꯟꯇꯔꯦꯁ ꯂꯩꯅ ꯊꯣꯡꯅꯁꯨ ꯍꯥꯎꯗꯕꯗꯣ ꯇꯧꯋꯦꯕ
ꯎ
ꯏꯟꯒ꯭ꯦꯗꯤꯌꯦꯟꯁꯖꯖ ꯊꯣꯡ
ꯑꯣ
ꯃꯥꯏ ꯇꯃꯦꯃ ꯏꯗꯜ
ꯎꯝ ꯑꯗꯨꯗꯤ ꯎꯄꯥꯏ ꯂꯩꯇꯦ ꯑꯩꯈꯣꯏꯗꯤ ꯆꯞ ꯃꯥꯟꯅꯩꯌꯦꯕ
ꯑ ꯅꯪ ꯑ ꯅꯪ ꯁꯃꯃꯤ ꯃꯤꯠ ꯏꯟꯁꯥꯡꯒꯨꯝꯕ ꯊꯨꯝꯕ꯭ꯔꯣ
ꯑꯣ ꯆꯤꯛꯀꯟ ꯈꯠꯇ ꯀꯣ ꯈꯪꯉꯕ ꯊꯣꯝꯕꯀꯣ ꯆꯤꯀꯜ ꯂꯤꯁꯤ ꯄꯤ ꯃ ꯈꯠꯇꯪ
ꯑ ꯍꯣꯏ
ꯅꯟꯤꯦ
ꯑꯩꯁꯨ ꯆꯤꯛꯀꯟ ꯑꯗꯨꯝ ꯊꯣꯡꯒꯤ ꯊꯣꯡꯉꯦ ꯑꯗꯨ ꯑꯣꯏꯔꯁꯨ ꯍꯥꯎꯖꯗꯕꯗ ꯑꯗꯨꯝ ꯊꯣꯡꯗꯤ ꯊꯣꯡꯉꯦ
ꯐꯕꯜꯁꯀꯨꯝꯕꯗꯤ ꯑꯗꯨꯝ ꯍ ꯑꯗꯨꯝ ꯈꯪꯉꯦꯀꯣ ꯊꯣꯝꯕꯗꯤ ꯑꯗꯨꯒ ꯎꯝ ꯉꯥꯒꯨꯝꯕ ꯋꯥ ꯉꯥꯡ ꯃꯒꯣ ꯐꯤꯁꯒꯨꯝꯕꯥꯗꯍꯇ
ꯑ
ꯑꯗꯨꯒ ꯕꯤꯐꯁꯨ ꯀꯣ ꯕꯤꯐ ꯀꯨꯝꯕꯁꯨ ꯎ ꯎꯝ ꯀꯔꯤ ꯍꯥꯏꯒꯦꯅꯣ ꯈꯟꯗꯦꯕ
ꯌꯥꯝꯅ ꯍꯥꯎꯔꯃꯤ ꯅꯪꯅ ꯊꯣꯡꯕꯁꯨ
ꯎꯝ ꯆꯤꯛꯟ ꯈꯇꯥ ꯍꯕ ꯑꯇꯩꯁꯨ ꯔꯦꯁꯤꯄꯤ ꯑꯃꯛ ꯐꯠꯄ ꯈꯪꯉꯦ ꯑꯗꯨꯒꯤ ꯑꯗꯨꯒꯤ ꯔꯦꯁꯤꯄꯤꯗꯨꯣ ꯑꯗꯨ
ꯍ ꯍꯥꯔ ꯊ ꯑꯦꯇꯨꯞ ꯇꯥꯏ ꯌꯦꯡꯒ ꯊꯉꯣ ꯅꯪꯁꯨ
ꯍꯥꯥ
ꯏꯠꯇ ꯇꯥꯏ ꯏꯅꯦꯒ ꯊꯣꯡꯉꯕꯥ
ꯍꯣꯏ ꯍꯣꯏ
ꯑꯦꯗꯤꯀꯣ ꯖꯥꯠ ꯖꯥꯠ ꯎꯔꯒ ꯊꯣꯡꯔꯁꯨ ꯍꯥꯎꯕꯗꯤ ꯍꯥꯎ ꯇꯕꯗꯤ ꯊꯣꯡꯕ ꯍꯩꯇ꯭ꯔꯗꯤ ꯑꯩꯈꯣꯏ ꯀꯔꯤ ꯂꯥꯏꯛ ꯀꯨꯀꯤꯡꯒꯨꯝꯕ ꯇꯧꯕꯗꯗꯤ ꯌꯥꯝꯅ ꯏꯟꯇ꯭ꯔꯦꯁꯇꯤ ꯂꯩꯌꯦꯕ
ꯎꯝ ꯑꯗꯤ ꯀꯨꯀꯤꯡꯒꯨꯝꯕ ꯀꯣ ꯏꯟꯇ꯭ꯔꯦꯁ ꯂꯩ ꯇꯦ ꯑꯗꯨꯒꯤ ꯑ ꯑꯗꯨꯝ ꯑꯩꯒꯤ ꯅꯨꯄꯥꯅ ꯀꯣ ꯑꯩꯒꯤ ꯅꯨꯄꯥꯅ ꯎꯝ ꯐꯖꯅ ꯐꯖꯅ ꯄ꯭ꯔꯦꯛꯇꯤꯁ ꯇꯧꯔꯣ ꯍꯥꯏꯔꯒ ꯀꯣ ꯑꯗꯨꯒꯤꯗꯨꯅꯦ
ꯎꯝ ꯅꯒꯤ ꯄꯥꯏꯗꯤ ꯅꯪꯒꯤ ꯅꯨꯄꯥꯗꯤ ꯌꯥꯝ ꯐꯔꯝꯅꯦ ꯀꯨꯀꯤꯡ ꯏꯁꯀꯤꯜ ꯌꯥꯝꯅ ꯍꯩꯕꯅꯤꯅ
ꯈꯪꯗꯦ ꯇ
ꯅꯪꯅ ꯃꯄꯥꯟꯗ ꯊꯕꯛ ꯇꯧꯔꯣ ꯑꯗꯨ ꯑꯣꯏꯔꯒ ꯅꯪꯒꯤ ꯅꯨꯄꯥꯅ ꯀꯨꯀꯤꯡ ꯏꯁꯀꯤꯜꯗ ꯊꯥꯕꯅꯤꯅ ꯃꯥꯅ ꯏꯟꯖꯥꯡ ꯅꯥꯄꯤ ꯂꯣꯏꯅꯃꯛ ꯁꯦꯝꯕ
ꯃꯗꯨ
ꯑꯗꯨ ꯑꯩꯒꯤ ꯅꯨꯄꯥꯗꯤꯀꯣ ꯁꯤꯄꯥ ꯇꯧꯋꯦꯕ ꯑꯗꯨꯒꯤ ꯑꯃ
ꯑꯗꯨꯗꯒꯤ ꯈꯪꯗ ꯇ ꯖꯤ ꯀꯥꯟ ꯍꯥ
ꯅꯪꯒꯤ ꯅꯨꯄꯥꯗꯤ ꯌꯥꯝ ꯐꯔꯦ ꯅꯪꯗꯤ ꯂꯩꯕꯥꯛ ꯐꯥꯔꯦ ꯅꯪꯒꯤ ꯅꯨꯄꯥ ꯑꯐꯥꯕ ꯐꯥꯔꯔꯥ
ꯀꯗꯗꯅ ꯃꯉꯨꯖꯤ ꯀꯗ ꯐꯨꯠꯕꯣꯜ ꯀꯝꯕ꯭ꯔꯣ
ꯎꯝ
ꯑꯣ ꯑꯗꯨꯗ ꯅꯪ ꯀꯔꯤ ꯁꯄꯣꯔꯠ ꯇꯧꯕ ꯅꯪ ꯀꯔꯤ ꯀꯟꯇ꯭ꯔꯤꯗ
ꯑꯩꯗꯣ ꯑꯥꯔꯖꯦꯟꯇꯤꯅꯥ ꯔꯖꯄꯦꯟꯗꯤ ꯁꯞꯄꯣꯔꯠ ꯇꯧꯔꯦ
ꯑꯣ ꯅꯟꯁꯨ ꯃꯦꯁꯇꯤ ꯄꯝꯕ꯭ꯔꯥ
ꯃꯁꯤꯁꯤ ꯄꯥꯝꯃꯦ ꯍꯣꯏ ꯅꯪꯗꯤꯌꯦ
ꯏꯁꯄꯦꯟ ꯁꯄꯦꯟ ꯁꯄꯦꯟꯕꯨ ꯁꯄꯣꯔꯠ ꯇꯧꯋꯦꯕ ꯁꯄꯦꯟ
ꯑꯩꯗꯣ ꯏꯁꯄꯦꯟꯗ ꯎ ꯐꯖꯕ ꯑꯍꯨꯝ ꯌꯧꯋꯦ
ꯑꯣ
ꯌꯥꯃꯣꯁꯨ ꯐꯖꯩ ꯄꯦꯖꯤꯔꯤꯁꯨ ꯐꯖꯩ ꯕꯤꯁꯨ ꯐꯖꯩ ꯃꯣꯏ ꯎꯣꯡꯗ
ꯖꯤ
ꯑꯍꯨꯝꯗꯀꯣ ꯑꯃ ꯆꯨꯁ ꯇꯧꯈ꯭ꯔꯦꯕ ꯑꯃꯗ ꯑꯍꯨꯝꯂ ꯑꯍꯨꯝ ꯄꯥꯝꯃꯦꯟꯅ ꯅꯪ ꯑꯗꯨ ꯑꯃ ꯈꯛꯇ ꯆꯨꯁ ꯇꯧꯔꯣ
ꯅꯟꯗꯤ ꯀꯔꯤ ꯆꯨꯁ ꯇꯅꯤ ꯑꯦ ꯑꯩꯗꯤ ꯄꯦꯔꯔꯤ ꯆꯨꯁꯣꯒꯤ
ꯎ
ꯅꯗꯤ ꯀ ꯅꯕ ꯄꯝꯕꯃꯔ ꯭ꯔꯨꯨꯞꯇꯥ
ꯎꯝ ꯂꯥꯁ ꯇꯥꯏꯝꯗꯤ ꯑꯃ ꯂꯩꯌꯦꯕꯀꯣ ꯖꯦꯔꯥꯖ ꯏꯁꯇꯦꯐꯟ ꯑꯗꯨꯒ ꯍꯧꯖꯤꯛꯀꯥꯟꯗꯤ ꯑꯗꯨ ꯔꯤꯇꯥꯌꯔ ꯑꯣꯏꯈ꯭ꯔꯦꯕ ꯖꯦꯔ ꯁꯂꯤꯐꯥꯟꯗꯨ ꯌꯥꯝ ꯐꯖꯩꯕ ꯑꯗꯨꯒꯤ ꯏꯪꯂꯦꯟ ꯗꯦꯕꯤꯠ ꯕꯦꯈꯥꯝꯇꯣꯁ ꯑꯗꯨ ꯌꯥꯝ ꯄꯥꯝꯃꯦꯕ ꯂꯥꯁ ꯇꯥꯏꯝꯗꯀꯣ ꯑꯗꯨ ꯑꯃ ꯑꯗꯨ ꯍꯧꯖꯤꯛꯀꯥꯟꯗꯤꯔꯤꯇꯥꯔ ꯑꯣꯏꯔ ꯀꯣ ꯎꯝ ꯍꯥꯏꯗꯤ ꯐꯨꯠꯕꯣꯜꯗꯤ ꯌꯥꯝ ꯏꯟꯇ꯭ꯔꯦꯁꯁꯨ ꯂꯩꯇꯦꯕ ꯑꯗꯨꯁꯨ ꯐꯥꯏꯅꯦꯜ ꯗꯦꯀꯨꯝꯕꯀꯣ ꯌꯦꯒꯦꯕ
ꯍꯣꯏ ꯌꯦꯡꯕꯗꯤ ꯌꯥꯗ꯭ꯔꯁꯨ ꯌꯥꯝꯅ ꯏꯟꯇꯔꯦꯁ ꯂꯩꯔꯒ ꯕꯤ ꯌꯥꯝꯅ ꯎꯝ ꯌꯦꯡꯅꯤꯡꯕꯗꯤ ꯑꯣꯏꯗꯦ ꯌꯦꯡꯕꯗꯤ ꯌꯥꯕꯗꯤ ꯌꯥꯏꯑꯕ ꯏꯟꯇꯔꯦꯁꯇꯤ ꯂꯩ ꯌꯦꯡꯕꯗꯤ ꯑꯗꯨꯁꯨ ꯌꯥꯝꯅ ꯗꯦꯚꯣꯇꯦꯠ ꯌꯥꯝꯅꯗꯤ ꯇꯧꯗꯦꯕ
ꯎꯝ
ꯇꯣꯏꯔꯒ ꯑꯩꯗꯤ ꯔꯣꯅꯦꯜ ꯇꯣꯕꯨꯁꯨ ꯄꯥꯝꯗꯦ ꯑꯗꯨꯒꯨꯝꯕ ꯂꯩꯇꯦ ꯑꯗꯨꯗꯨ ꯔꯨꯝꯗ ꯑꯦꯒꯦꯟꯁ ꯇꯧ ꯃꯥꯟꯕꯒꯤ ꯄꯝꯔ ꯇ꯭ꯔ
ꯃꯦ ꯁꯤꯣ ꯍꯦꯟꯅ ꯄꯥꯝꯕꯁꯨ ꯂꯩꯇꯦ ꯔꯣꯅꯥꯜꯗꯣꯕꯨꯁꯨ ꯑꯦꯅꯤꯃꯤ ꯇꯧꯦꯕ ꯔꯨꯝꯃꯦꯠꯁꯤꯡꯅ ꯑꯗꯨꯝ ꯇ ꯇꯧꯕꯒꯦꯔꯣ ꯅꯅ ꯑꯗꯨꯣ ꯕꯨ ꯀꯝ ꯂꯇ꯭ꯔꯦ
ꯍꯣꯏ ꯑꯗꯣ ꯃꯦꯁꯇꯤꯗꯣ ꯂꯣꯏꯅ ꯃꯥ ꯄꯥꯝꯃꯦꯀꯣ ꯃꯥꯕꯨꯀ
ꯑꯣ ꯃꯤꯁꯅꯃ ꯄꯥꯝꯃꯦ
ꯎꯝ
ꯑꯗꯨꯗꯤ ꯎꯝ ꯎꯝ ꯍꯧꯖꯤꯛ ꯀꯗꯤ
ꯍꯣꯏ ꯌꯥꯝ ꯁꯥꯏꯍꯦ ꯑꯩꯈꯣꯏꯒꯤ ꯃꯐꯝꯗꯣ
ꯑꯩꯈꯣꯏꯗ ꯈꯨꯟꯗꯤꯀꯣ ꯑꯗꯨꯝ ꯁꯥꯁꯨꯁꯨ ꯁꯥꯗꯦ ꯑꯗꯨꯟꯁꯨ ꯏꯗꯦ ꯑꯗꯨꯝ ꯅꯨꯡꯉꯥꯏꯕ
ꯂꯩꯕ ꯌꯥꯝ ꯅꯨꯡꯉꯥꯏꯔꯝꯅꯦ ꯅꯣꯏꯒꯤ ꯃꯐꯝꯗꯣ ꯍꯧꯖꯤꯛꯀꯥꯟ
ꯑꯣ ꯍꯣꯏ ꯍꯣꯏ ꯑꯗꯨꯉꯥꯏꯌꯦꯦ ꯏꯟꯁꯨ ꯏꯟꯗꯦ ꯑꯗꯨꯒꯤ ꯎꯝ ꯁꯥꯁꯨ ꯁꯥꯗꯦ ꯑꯗꯨꯁꯨ ꯅꯁꯤꯀꯣ ꯃꯁꯤ ꯑꯐꯇꯔꯅꯟ ꯂꯩ ꯌꯥꯝ ꯁꯥꯍꯦꯕꯥꯛ ꯅ ꯌꯥꯝ ꯁꯥꯏꯌꯦ ꯎꯝ ꯂꯣꯟꯆꯨꯁꯨ ꯂꯣꯟ ꯆꯨꯗꯦꯕ ꯎꯝ
ꯑꯣ ꯂꯩꯕ ꯅꯨꯡꯉꯥꯏ ꯁꯤꯁꯤ ꯌꯥꯝ ꯅꯨꯡꯁꯥ ꯅꯨꯡꯁꯥ ꯁꯥ ꯁꯥꯔꯒ ꯑꯗꯨꯝ ꯅꯣꯡ ꯇꯥꯔꯁꯨ ꯌꯥꯝꯅ ꯑꯃꯨꯛꯀ ꯍꯦꯟꯅ ꯑꯃꯨꯛꯀ ꯁꯥꯔꯛꯄꯗ ꯇꯧꯋꯦꯕ ꯁꯤꯗꯗꯤ ꯍꯦ ꯇꯥꯕ ꯂꯩꯔꯝꯒ ꯁꯥꯔꯥꯅꯤ
ꯑꯥ ꯑꯗꯨ ꯅꯪ ꯅꯈꯣꯏꯒꯤ ꯈꯨꯟꯗꯀꯣ
ꯎꯝ ꯑꯣ ꯈꯨꯟꯗꯗꯤ ꯀꯩꯅꯣꯝꯃꯒ ꯃꯥꯟꯅꯩ ꯅꯣꯏꯒꯤ ꯈꯨꯟꯒ ꯋꯦꯗꯔꯗꯣ ꯃꯥꯟꯅꯕꯅꯦ ꯔꯦꯅꯤꯅ ꯑꯌꯥꯝꯕ ꯇꯧꯕ ꯑꯗꯨ ꯑꯣꯏꯔꯒ ꯀ꯭ꯂꯥꯎꯗꯤ ꯌꯥꯝꯅ ꯇꯧꯒꯟꯕ ꯑꯗꯨꯝ ꯇꯧꯋꯦꯕ
ꯑ ꯑ
ꯎ ꯁꯤꯖꯟ ꯑꯣꯏꯔꯗꯤ ꯑꯗꯨꯝ ꯅꯣꯡ ꯇꯥ ꯇꯔꯒ ꯗ꯭ꯔꯦꯁꯁꯨ ꯗ꯭ꯔꯥꯏ ꯇꯧꯕ ꯍꯩꯇ꯭ꯔꯕꯗꯣ ꯑꯗꯨꯃꯥꯏꯅ ꯂꯥꯛꯑꯦꯕ ꯏꯪꯁꯨ ꯏꯪꯒꯥꯟꯕ
ꯎꯝ
ꯑꯗꯨꯃꯥꯏꯅ ꯇꯧ ꯑꯩꯈꯣꯏꯒꯤ ꯃꯐꯝꯁꯨ
ꯑꯣ ꯅꯟꯁꯨ ꯁ꯭ꯔꯤꯅꯥ ꯑꯣ ꯎꯝ ꯀꯣꯏ ꯂꯥꯛꯑꯣ ꯃꯇꯝ ꯐꯥꯔꯕꯗꯤ ꯀꯣ
ꯑꯣ ꯍꯣꯏ ꯃꯊꯪ ꯐꯔꯛꯄ ꯀꯥꯟꯗ ꯑꯃꯨꯛꯀ ꯀꯣꯏꯔꯛꯀꯦ ꯍ ꯑꯩꯈꯣꯏ ꯃꯨ ꯀꯖꯒ ꯆꯁꯤ ꯏꯖꯥꯏ ꯏꯆꯥꯏ ꯅꯄꯤ
ꯍꯍꯍ
ꯅꯒꯤ ꯈꯨ ꯂꯥꯛꯗꯅ
ꯑꯣ ꯑꯩꯈꯣꯏ ꯈꯨꯣꯟꯗꯗꯤ ꯏꯟꯁꯥꯡꯒꯨꯝꯕꯗꯤ ꯌꯥꯝ ꯂꯩꯌꯦꯀꯣ ꯑꯩꯥꯏꯒꯤ ꯈꯨꯟꯗꯀꯣ ꯎ
ꯏꯪꯍꯪ ꯉꯛꯄꯤ ꯕꯣꯔꯥ ꯑꯅꯤꯔ ꯄꯨꯕꯅꯦ ꯅꯣꯏ ꯃꯃꯥꯒ ꯅꯣꯏꯒꯤ ꯃꯃꯥ ꯑꯇꯣꯝꯕꯤ ꯂꯩꯗ꯭ꯔꯥ ꯑ ꯃꯕꯥꯅꯤꯅ ꯏꯟꯁꯥꯡ ꯅꯥꯄꯤ ꯌꯥꯝ ꯄꯤꯑꯦ ꯑꯗꯨ ꯑꯣꯏꯔꯒ ꯄ꯭ꯂꯥꯝꯁꯨ ꯌꯥꯝ ꯄꯤꯌꯦꯕ ꯑꯗꯨꯗꯤ ꯏꯟ ꯅꯥꯄꯤ ꯌꯥꯝꯅ ꯄꯨꯔꯒ ꯆꯠꯄꯅꯦ ꯑꯩꯗꯣ ꯃꯤ ꯌꯥ ꯃ ꯍꯦꯕꯒꯤ ꯏꯁꯥ ꯅꯄꯤ ꯑꯩꯈꯣꯏꯒꯤ ꯐꯦꯂꯤꯗꯤ ꯖꯟꯂꯤꯕꯤ ꯌꯥꯝꯅ ꯐꯦꯁ ꯑꯣꯏꯕꯀꯣ ꯑꯗꯒꯤ ꯅꯥꯟ ꯆꯠꯆꯥ ꯁꯤꯍꯗ꯭ꯔꯥ
ꯍꯥ
ꯆꯥꯛ ꯆꯥꯈꯤꯗ꯭ꯔꯣꯏꯗ꯭ꯔꯣ
ꯍꯣꯏ ꯍꯣꯏ ꯑ ꯆꯥꯛꯆꯥꯒꯦ ꯍꯥꯏꯗꯤ ꯑ
ꯇꯔꯨ
ꯐꯔꯦꯕ ꯎꯝ ꯑꯂꯨꯒ ꯀꯣ ꯑꯂꯨꯒ ꯏꯁꯀ꯭ꯋꯥꯁꯀꯤ ꯃꯅꯥ ꯀꯣ ꯊꯣꯡꯅꯩꯕ
ꯎꯝ ꯌꯥꯝ ꯊꯥꯎꯅꯤ ꯍꯥꯏ ꯅ ꯏꯟꯁꯅꯄꯤꯤ ꯑꯍꯥꯎ ꯑꯍꯥꯎꯕꯒꯥꯗ ꯁꯥꯔꯦ ꯈꯗꯤ
ꯍꯣꯏ ꯅꯆꯥꯥ ꯑꯩꯗꯣ ꯌꯥꯝ ꯁꯥꯎꯀꯣ ꯌꯥꯝ ꯑꯩꯒꯤ ꯏꯆ ꯅꯨꯨꯄꯤꯅ ꯁꯥꯎ ꯀꯣ ꯊꯣꯡꯕ ꯑꯗꯨꯒꯤ ꯌꯥꯝ ꯍꯥꯎꯔꯒ ꯌꯥꯝ ꯆꯥꯛꯈ꯭ꯔꯦꯕ ꯑꯗꯨꯒꯤ ꯄꯨꯛꯀ ꯌꯥꯝ ꯊꯜꯂꯦꯕ ꯑꯗꯨꯒꯤ ꯆꯗ ꯑꯗꯨꯁꯨ ꯆꯥꯔꯦꯀ ꯇꯨꯡꯒꯤ ꯍꯥꯏꯗꯤ
ꯅꯪꯗ ꯑꯣꯏꯔꯒꯦꯅꯤ ꯑꯦꯝ ꯇꯧꯔꯅꯤ ꯍꯧ ꯀ
ꯍꯣꯏ ꯊ꯭ꯔꯤ ꯑꯣ ꯊ꯭ꯔꯤ ꯀꯦꯖꯤ ꯀꯣ ꯂꯥꯁ ꯇꯥꯏꯝꯗꯤ ꯐꯣꯔꯇꯤ ꯇꯨ ꯂꯩꯕ꯭ꯔꯥ